ꯑꯥ
ꯋꯥꯔꯤ ꯅꯨꯡꯉꯥꯏꯔꯤꯁꯤ ꯀꯥꯟꯗ ꯃꯨꯠꯄꯒ ꯈꯪꯍꯧꯗ꯭ꯔꯦ
ꯍꯦ ꯍꯦ ꯎꯝ ꯇꯧꯕꯅꯦ
ꯇꯥꯟꯖꯥ ꯆꯥꯅ ꯃꯤꯁꯨ ꯑꯃꯨꯛ ꯑꯩꯉꯣꯟꯗ ꯏꯃꯥ ꯏꯗꯣꯝꯆꯥ ꯍꯥꯏꯗꯣꯏꯔꯥ ꯏꯃꯥꯇꯣꯟ ꯍꯥꯏꯗꯣꯏꯔꯥ ꯀꯧꯔꯛꯄ
ꯑꯣ
ꯎꯝ
ꯎꯝ
ꯑꯁ ꯅꯣꯡꯁꯦ ꯍꯧꯖꯤꯛ ꯐꯖꯅ ꯆꯨꯔꯛꯑꯦꯅꯦ ꯑꯃꯨꯛꯀ
ꯑꯣ
ꯅꯣꯡ ꯆꯨꯗ꯭ꯔꯣ ꯅꯣꯏꯗ
ꯑꯩꯈꯣꯏꯗꯗꯤ ꯍꯧꯖꯤꯛꯇꯤ ꯇꯥꯗꯦ ꯍꯣꯏ ꯉꯍꯥꯛ ꯂꯩꯔꯗꯤ ꯇꯥꯒꯗꯧꯕ ꯃꯥꯜꯂꯦ
ꯉꯔꯥꯡꯗꯤ ꯕꯖꯥꯔꯔꯣꯝꯗ ꯅꯣꯡ ꯀꯟꯅ ꯆꯨꯕ ꯃꯥꯜꯂꯦ ꯑꯩꯈꯣꯏꯗꯅ ꯑꯃꯨꯛ ꯆꯨꯗꯕ
ꯑꯣ
ꯎꯝ
ꯍꯣꯏ ꯑꯩꯈꯣꯏ ꯑꯩꯈꯣꯏꯔꯣꯝꯗ ꯌꯥꯝ ꯆꯨꯑꯦ ꯀꯩꯅꯣꯗꯣ ꯏꯚꯅꯤꯡ ꯔꯣꯝꯗꯣ
ꯑꯣ ꯑꯣ ꯑꯗꯨ ꯑꯩꯈꯣꯏꯗꯅ
ꯎꯝ
ꯑꯥ
ꯑꯩ ꯊꯕꯛ ꯆꯠꯂꯒ ꯍꯜꯂꯛꯄꯁꯦ ꯑꯁ ꯑ ꯊꯕꯛ ꯃꯐꯝꯗ ꯂꯩ ꯉꯥꯏ ꯉꯥꯏꯔꯒ ꯂꯦꯞ ꯇꯕꯤ ꯑꯗꯨꯝ ꯆꯨꯔꯛꯑꯦꯕ ꯑꯗꯨ ꯅꯣꯡ ꯃꯔꯛꯇ ꯆꯦꯜꯂꯛꯄꯅꯦ ꯑꯩ ꯌꯥꯔꯔꯣꯏ ꯍꯥꯏꯅ
ꯅꯣꯡ ꯃꯔꯛꯇ ꯆꯦꯟꯕꯗꯣ ꯑꯁ ꯊꯥꯏꯅꯗꯤ ꯑꯉꯥꯡ ꯑꯣꯏꯔꯤꯉꯩꯗ ꯍꯥꯏꯁꯤ꯭ꯔꯥ ꯅꯣꯡ ꯆꯨꯕ ꯎꯕ ꯌꯥꯗꯕꯅꯤꯅꯦ ꯍꯦꯛꯇ ꯊꯣꯛꯑꯒ ꯏꯔꯨꯔꯒ ꯁꯥꯟꯅꯕꯗꯣ
ꯎ ꯑꯃꯨꯛ ꯍꯜꯂꯛꯑꯄ ꯀꯥꯟꯗ ꯆꯍꯤ ꯆꯥꯕꯗꯨꯔꯣ
ꯑꯩꯈꯣꯏꯗꯤ ꯆꯩ ꯆꯥꯗꯦꯗ ꯆꯩꯒꯤ ꯆꯄꯥ ꯀꯈꯥ ꯂꯩꯗ ꯅꯨꯡꯉꯥꯏꯕꯅꯦ ꯅꯣꯡ ꯆꯨꯔꯀꯥꯟꯗ ꯑꯗꯨꯝ ꯁꯥꯟꯅꯔꯒ ꯇꯤꯟ ꯃꯊꯛꯇꯒꯤ ꯅꯣꯡ ꯇꯥ ꯐꯕ ꯍꯥꯏꯗꯤ ꯌꯥꯝ ꯌꯥꯝ ꯇꯥꯕꯗꯣ ꯑ ꯑꯗꯨꯗꯒ ꯁꯥꯟꯕꯗꯣ ꯌꯥꯝ ꯅꯨꯡꯉꯥꯏꯕꯅꯤꯅꯦ ꯍꯧꯖꯤꯛꯀꯥꯟ ꯑꯉꯥꯡꯁꯤꯡꯗꯤ
ꯅꯣꯡ ꯀꯤꯔꯦꯅꯀꯣ
ꯍꯧꯖꯤꯛꯀꯤ ꯑꯉꯥꯡꯁꯤꯡꯗꯤ ꯑꯗꯨꯝꯥꯏꯅꯒ ꯁꯥꯟꯅꯗ꯭ꯔꯦꯗ ꯌꯥꯝ ꯊꯥꯛ ꯋꯥꯡꯅ ꯂꯦꯝꯅ ꯂꯩ ꯄꯄꯥ ꯍ ꯀꯋꯦꯗ
ꯇꯥꯗꯔꯦ
ꯅꯠꯇꯔ
ꯃꯥꯅꯤ ꯃꯇꯝ ꯃꯇꯝꯒꯤ ꯌꯥꯝ ꯈꯦꯅꯔꯦꯀꯣ
ꯍꯣꯏ ꯑꯗꯨ ꯑꯣꯏꯔꯁꯨ ꯑꯩꯈꯣꯏꯅ ꯑꯉꯥꯡ ꯑꯣꯏꯔꯤꯉꯩꯗ ꯆꯥꯎꯔꯛ ꯅꯨꯡꯉꯥꯏꯔꯛꯄꯗꯨꯅ ꯍꯦꯟꯅ ꯅꯨꯡꯉꯥꯏꯕ ꯃꯥꯜꯂꯦ ꯑꯩ ꯋꯥꯈꯜꯗꯗꯤ
ꯍꯣꯏꯅꯦ ꯍꯣꯏꯅꯦ ꯑꯗꯨꯅ ꯍꯛꯆꯥꯡꯁꯨ ꯐꯕ ꯍꯦꯟꯕꯅꯤ ꯑꯗꯨ ꯇꯧꯕꯁꯤꯡ
ꯑ ꯍꯧꯖꯤꯛꯀꯥꯟꯒꯤ ꯑꯉꯥꯡꯁꯤꯡꯗꯤ ꯑꯁ ꯐꯣꯟ ꯌꯦꯡꯉꯒ ꯃꯅꯨꯡ ꯔꯨꯝ ꯃꯅꯨꯡꯗ ꯉꯥꯛꯇꯪ ꯂꯩꯔꯦ ꯍꯥꯏꯗꯤ ꯐ꯭ꯔꯦꯁ ꯏꯌꯥꯔ ꯝꯕ ꯋꯥꯔꯤꯗ ꯍꯣꯏ ꯑ
ꯌꯥꯝꯅ ꯍꯛꯆꯥꯡꯒꯤꯁꯨ ꯌꯥꯝꯅ ꯀꯥꯟꯅꯕꯅꯦ
ꯍꯣꯏ
ꯅꯨꯡꯁꯥꯁꯨ ꯅꯨꯡꯁꯥꯁꯨ ꯑꯩꯈꯣꯏꯗ ꯌꯥꯝ ꯀꯥꯟꯅꯩꯌꯦꯕ ꯑꯗꯨꯒ ꯅꯨꯡꯁꯤꯠ ꯑꯐꯕꯁꯨ ꯑꯗꯣ ꯂꯩꯕꯥꯛꯇ ꯑ ꯁꯤꯟꯗꯟ ꯇꯣꯡꯗꯕꯤ ꯑꯗꯨꯝ ꯂꯩꯕꯛꯇ ꯑꯩꯈꯣꯏ ꯑꯗꯨꯝ ꯊꯦꯡꯕꯗꯣ
ꯎꯝ
ꯑꯗꯨꯁꯨ ꯌꯥꯝ ꯀꯥꯟꯅꯦ
ꯍꯣꯏ
ꯑꯗꯨꯅ ꯍꯛꯆꯥꯡ ꯌꯥꯝ ꯐꯕꯗꯣ ꯑꯉꯥꯡ ꯑꯣꯏꯔꯤꯉꯩꯗ
ꯑꯥ ꯑꯗꯣ ꯍꯧꯖꯤꯛꯇꯤ ꯀꯃꯥꯏꯅ ꯇꯧꯕ
ꯍꯧꯖꯤꯛꯇꯤ ꯑꯁ ꯃꯅꯨꯡꯗ ꯂꯩ ꯊꯣꯛꯇꯦ ꯇ꯭ꯔꯦꯅ ꯅꯨꯡꯁꯥꯒꯤ ꯅꯨꯡꯁꯥꯁꯨ ꯐꯪꯗ꯭ꯔꯦ ꯅꯣꯡꯁꯨ ꯐꯪꯗ꯭ꯔꯦ ꯂꯩꯕꯥꯛꯇꯁꯨ ꯊꯦꯡꯗ꯭ꯔꯦ ꯍꯧꯖꯤꯛꯁꯤ ꯇꯥꯏꯜꯒꯨꯝꯕ
ꯊꯦꯡꯉꯤꯗꯨꯗꯤ ꯍꯧꯖꯤꯛꯇꯤ
ꯑꯦ ꯃꯄꯥꯟꯒꯤ ꯋꯥꯅꯦ ꯑꯗꯣ ꯀꯂꯔ ꯎꯝ
ꯀꯨꯆꯨ ꯑꯗꯨꯝ ꯁꯦꯡꯉꯒ ꯂꯩꯈ꯭ꯔꯕꯗꯨꯗꯤ
ꯑꯦ ꯃꯗꯨꯗꯤ ꯃꯄꯥꯟꯒꯤ ꯈꯔ ꯑꯗꯨꯝ ꯅꯨꯡꯁꯥ ꯌꯩꯗꯕꯒꯤ ꯑꯗꯨꯝ ꯏꯁꯀꯤꯟꯗꯤ ꯑꯗꯨꯝ ꯒ꯭ꯂꯣ ꯑꯣꯏꯅꯤ ꯑꯗꯨꯕꯨ ꯃꯅꯨꯡꯗꯗꯤ ꯐꯥꯕ ꯍꯦꯜꯂꯤꯦꯕ ꯍꯥꯏꯕꯗꯤ ꯃꯄꯥꯟ ꯊꯣꯛꯄꯁꯤꯡꯅ
ꯍꯣꯏꯅꯦ ꯑꯗꯨ ꯑꯣꯏꯔꯗꯤ ꯃꯄꯥꯟ ꯃꯄꯥꯟ ꯊꯣꯛꯄꯗꯣ ꯐꯔ ꯍꯥꯏꯔꯗꯤ ꯑꯗꯣ ꯅꯪ ꯀꯩꯗꯧꯉꯩ ꯄꯨꯒꯦ ꯍꯥꯏꯕ ꯑꯩꯕꯨꯣ ꯆꯥꯕꯒꯤꯗꯣ
ꯑꯦ ꯉꯁꯤꯁꯨ ꯄꯨꯕ ꯌꯥꯏꯅ ꯑꯗꯨꯗꯤ
ꯏ
ꯍꯦ
ꯉꯁꯤ ꯈꯨꯗꯛ ꯈꯨꯗꯛꯇꯅ ꯍꯥꯏꯕꯨꯗꯤ ꯑꯣꯏꯔꯣꯏ ꯅꯨꯃꯤꯠ ꯗꯦꯠ ꯐꯤꯛꯁ ꯇꯧꯔꯒ ꯁꯤ ꯅꯨꯃꯤꯠꯇ ꯆꯠꯁꯦ ꯑꯁꯤ ꯅꯨꯃꯤꯠꯇ ꯄꯨꯡ ꯑꯁ꯭ꯋꯥꯏꯗ ꯆꯠꯁ ꯍꯥꯏꯕꯗꯣ ꯑꯗꯨꯃꯥꯏꯅ ꯍꯥꯏꯅꯔꯒ ꯆꯠꯁꯦ
ꯎꯝ ꯑꯩ ꯆꯠꯂꯗꯤ ꯀꯩꯅꯣꯅꯦ ꯍꯣꯇꯦꯜꯒꯨꯝꯕꯗ ꯆꯪꯕꯣꯏꯗ
ꯀꯗꯥꯏ ꯆꯪꯒꯗꯕꯣ ꯑꯗꯨꯗꯤ
ꯇꯨꯔꯦꯟꯒꯨꯝꯕꯗ ꯃꯐꯝ ꯐꯖꯕ ꯉꯁꯥꯏ ꯅꯪꯅ ꯍꯥꯏꯕ ꯑꯗꯨꯨꯝꯅ ꯑꯗꯨꯝ ꯃꯄꯥꯟꯗ
ꯊꯕꯥꯒꯅꯤꯗ
ꯇꯨꯔꯦꯟꯗ ꯀꯅꯥꯅ ꯇꯨꯔꯦꯟꯗ ꯀꯔꯤ ꯆꯥꯛ ꯌꯦꯟꯁꯥꯡ ꯑꯍꯥꯎꯕ ꯂꯩꯕ꯭ꯔꯣ
ꯎꯝ ꯍꯧꯖꯤꯛ ꯌꯦꯟ ꯌꯦꯟꯒꯨꯝꯕ ꯉꯥꯒꯨꯝꯕ ꯂꯩꯊꯣꯛꯑꯒ ꯐꯖꯅ
ꯃꯤꯅ ꯌꯨꯝ ꯐꯖꯕ ꯁꯥꯔꯒ ꯑꯍꯥꯎꯕ ꯆꯥꯛ ꯏꯟꯁꯥꯡꯕ ꯊꯣꯡꯉꯒ ꯄꯨꯊꯣꯔꯛꯄꯗꯣ ꯑꯗꯨ ꯆꯥꯔꯨꯁ ꯇꯏꯕ ꯅꯦꯆꯔꯦꯜ ꯭ꯨꯇ ꯑꯗꯨꯒꯨꯝꯕꯗꯤ ꯑꯩ ꯑꯗꯨꯝ ꯎꯔꯒ ꯂꯩꯔꯦꯕ ꯐꯪꯈ꯭ꯔꯦꯕ ꯎꯔꯦꯕ
ꯎꯝ
ꯃꯤꯅ ꯁꯦꯝꯕ ꯐꯖꯕ ꯑꯗꯨꯒꯨꯝꯕꯗꯣ
ꯅꯠꯇꯦ ꯏꯕꯥꯅꯤꯒꯤ ꯋꯥꯔꯤ ꯃꯇꯨꯡ ꯏꯟꯅ ꯍꯥꯏꯔꯛꯄꯅꯤ ꯃꯄꯥꯟꯗ ꯀꯩꯗꯧꯉꯩ ꯅꯪ ꯄꯨꯒꯗ꯭ꯔꯣ ꯅꯪꯅ ꯍꯥꯏꯔꯛꯏꯗꯨꯗꯤ
ꯃꯄꯥꯟꯗ ꯍꯥꯏꯁꯤꯗꯤ ꯑꯩꯗꯤ ꯍꯧꯖꯤꯛ ꯌꯨꯝ ꯃꯅꯨꯡꯗ ꯂꯩꯔꯤ ꯑꯗꯨꯅ ꯃꯥꯟ ꯍꯥꯏꯁꯤꯁꯨ ꯃꯄꯥꯟ ꯊꯣꯛ
ꯑꯃꯨꯛ ꯑꯃꯨꯛ ꯀꯩꯅꯣ ꯇꯦꯜꯒꯤ ꯃꯅꯨꯡꯗ ꯑꯃꯨꯛ ꯂꯩꯅꯤꯅꯦ ꯑꯗꯨꯗꯤ
ꯌꯧꯔꯛꯑꯒ ꯃꯥꯅ ꯀꯩꯅꯣ ꯀꯤꯔꯒ ꯆꯦꯟꯕ ꯃꯥꯜꯂꯦ
ꯎꯝ
ꯑꯩ ꯀꯩꯁꯨ ꯌꯥꯝꯅ ꯆꯥꯕꯤꯔꯣꯏꯗ
ꯑꯗꯨꯒꯤ ꯋꯥ ꯅꯠꯇꯦꯗ ꯋꯥꯔꯤꯕꯨ ꯍꯥꯏꯕꯅꯦ
ꯑꯩꯅ ꯍꯥꯎꯕ ꯌꯥꯝ ꯆꯥꯕ ꯍꯩꯌꯦ ꯈꯪꯉꯦ ꯍꯥꯏꯕꯗꯨꯗ ꯅꯪꯁꯦ ꯄꯨꯕ ꯀꯤꯕ ꯃꯥꯜꯂꯦ
ꯅꯠꯇꯦ ꯏꯕꯥꯅꯤ
ꯆꯥꯕꯨꯗꯤ ꯅꯪꯅ ꯍꯦꯟꯅ ꯑꯗꯨꯝ ꯆꯥꯈꯤꯅꯤ ꯍꯥꯏꯕ ꯆꯥꯕꯅꯤ ꯅꯪꯅ ꯑꯗꯨꯝ ꯍꯦꯟꯅ ꯆꯥꯈꯤꯅꯤ ꯅꯨꯄꯥꯅꯦ ꯅꯨꯄꯥꯅ ꯑꯗꯨꯝ ꯍꯦꯟꯕꯅꯦ
ꯁꯨ ꯆꯥꯒꯅꯤ ꯑꯩꯅꯁꯨ ꯆꯥꯒꯅꯤ ꯆꯥꯕ ꯆꯠꯄꯅꯤꯅ ꯑꯗꯨꯗꯤ ꯆꯥꯒꯅꯤꯅ ꯑꯩꯅ ꯍꯥꯏꯕꯗꯤꯀꯣ ꯇꯥꯎ ꯍꯥꯟꯅ ꯃꯨꯟꯅ ꯇꯥꯎꯑꯣ ꯅꯪ ꯉꯁꯥꯏ ꯍꯥꯏꯕꯗꯣ ꯑꯉꯥꯡꯅꯤ
ꯈꯪꯈ꯭ꯔꯦꯕ ꯅꯪꯅ ꯍꯥꯏꯒꯗꯕꯗꯣ
ꯃꯄꯥꯟ ꯊꯣꯡꯗ ꯑꯉꯥꯡꯒꯤ ꯋꯥꯔꯤꯗꯣ ꯁꯨꯃꯥꯏꯅ ꯅꯣꯡꯁꯥꯒꯤ ꯅꯣꯡꯒꯤ ꯍꯥꯏꯔꯒ ꯅꯪ
ꯑꯗꯨꯝ ꯂꯩꯈ꯭ꯔꯦꯕ ꯑꯍꯟꯒꯤ ꯋꯥꯔꯤꯁꯦ
ꯑ ꯍꯣꯏꯅꯦ ꯅꯣꯡ ꯐꯥꯗꯣꯛ ꯆꯠꯂꯔꯣꯔꯦ ꯀꯩꯅꯣ
ꯅꯣꯡ ꯐꯥꯗꯣꯛꯇꯣ ꯅꯨꯃꯤꯠ ꯍꯥꯏꯔꯛꯈ꯭ꯔꯣ ꯍꯥꯏꯕ
ꯅꯨꯃꯤꯠꯇꯨꯗꯤ ꯅꯪꯅ ꯍꯥꯏꯔꯛꯈ꯭ꯔꯣ ꯑꯩꯗꯤ ꯍꯨꯖꯤꯛ
ꯅꯨꯃꯤꯠ ꯍꯥꯏꯁꯦ ꯑꯁꯤ ꯍꯞꯄꯥ ꯌꯥꯕ ꯅꯠꯇ꯭ꯔꯣ ꯑꯁꯤ ꯉꯁꯤ ꯁꯟꯗꯦꯅꯤꯗꯅ ꯑꯗꯨ ꯑꯣꯏꯔ ꯗꯤ
ꯑ ꯍꯌꯦꯡꯗꯤ ꯅꯛꯃꯟꯈꯔꯦ ꯍꯥꯏꯒꯅꯤ ꯑꯃꯨꯛ
ꯅꯪ ꯊꯕꯛ ꯆꯠꯂꯦ ꯍꯥꯏꯕ ꯅꯠꯇ꯭ꯔꯥ ꯊꯕꯛ ꯆꯠꯂꯗꯤ ꯁꯨꯇꯤ ꯂꯧꯕ ꯌꯥꯕ꯭ꯔꯣ ꯅꯪ ꯄꯨꯡ ꯀꯌꯥꯗ ꯂꯣꯏꯒꯦ ꯅꯪꯒꯤ ꯊꯕꯛꯇꯣ
ꯑꯩ ꯊꯕꯛ ꯍꯥꯏꯔꯤꯁꯦ ꯁꯥꯟꯅꯕꯒꯤ ꯊꯕꯛꯅꯦ ꯀꯩꯁꯨ ꯀꯩꯅꯣ ꯏꯕꯤꯅꯤꯡꯗ ꯅꯪꯉꯗꯤ ꯌꯥꯔꯦ ꯑꯩꯗꯤ
ꯅꯪꯒꯤ ꯅꯨꯃꯤꯠ ꯇꯣ ꯍꯥꯏꯔꯛꯑꯣ ꯅꯪ ꯅꯪꯒꯤ ꯅꯪꯒꯤ ꯇꯥꯏꯃꯤꯡꯗꯣ
ꯑꯩꯗꯤ ꯌꯨꯝꯗ
ꯅꯪ ꯃꯇꯝꯗꯣ
ꯑꯣ ꯅꯪꯒꯤꯁꯦ ꯆꯠꯀꯗꯧꯕꯁꯦ ꯑꯦ ꯅꯨꯡ ꯑ ꯅꯨꯡꯗꯥꯡꯗꯔꯣ ꯅꯠꯇ꯭ꯔꯒ ꯅꯨꯡꯊꯤꯜꯗꯔꯣ
ꯅꯪꯅ ꯌꯥꯕ ꯃꯇꯝꯗ ꯑꯗꯨꯝ ꯌꯥꯔꯦ ꯅꯪꯒꯤ ꯊꯕꯛꯇꯣ ꯑꯦꯖꯁ ꯇꯧꯕ ꯌꯥꯔꯕ ꯃꯇꯝꯗꯣ
ꯎꯝ ꯅꯨꯡꯊꯤꯜꯗ ꯑꯗꯨꯝ ꯌꯥꯏꯅ ꯍꯥꯏꯕꯗꯤ ꯑ ꯑꯩꯅ ꯌꯨꯝꯗ ꯍꯜꯂꯛ ꯀꯗꯧꯕ ꯇꯥꯏꯃꯤꯡꯗꯣ ꯄꯨꯡ ꯃꯔꯤꯗ ꯑꯗꯨꯝ ꯌꯨꯝꯗ ꯑꯩꯅ ꯍꯜꯂꯛꯑꯗꯤ ꯌꯥꯔꯦ ꯑꯌꯨꯛꯇ ꯆꯠꯂꯒ ꯄꯨꯡ ꯃꯔꯤꯗ ꯑꯃꯨꯛ ꯍꯜꯂꯛꯄ ꯌꯥꯏꯅ ꯇꯥꯕ꯭ꯔꯣ ꯍꯜꯂꯣ
ꯄꯨꯡ ꯃꯔꯤ
ꯍꯥꯥ ꯀꯩ ꯍꯥꯏꯕꯅꯣ ꯇꯥꯏꯀꯣ ꯎꯝ ꯇꯥꯏꯌꯦ ꯇꯥꯏꯌꯦ
ꯍꯜꯂꯣ ꯎꯝ ꯇꯥꯏꯌꯦ
ꯀꯔꯤꯔꯣ ꯅꯦꯠꯋꯥꯛꯅꯔꯣ ꯀꯔꯤꯅꯔꯣ ꯇꯥꯗ꯭ꯔꯦ ꯅꯈꯣꯟ
ꯍꯧꯖꯤꯛꯇꯤ ꯇꯥꯔꯕ ꯅꯠꯇ꯭ꯔꯣ
ꯍꯧꯖꯤꯛꯇꯤ ꯇꯥꯔꯕ ꯅꯠꯇ꯭ꯔꯣ
ꯑꯧ ꯍꯧꯖꯤꯛꯇꯤ ꯇꯥꯔꯦ ꯑꯗꯣ ꯅꯪꯒꯤ ꯇꯥꯏꯃꯤꯡꯗꯣ ꯄꯨꯡ ꯃꯔꯤꯗ ꯂꯣꯏꯕ ꯅꯪꯒꯤ ꯄꯨꯡ ꯅꯪꯒꯤ ꯅꯪꯅ ꯂꯣꯏꯕ ꯊꯕꯛ ꯃꯇꯝꯗꯣ
ꯎꯝ ꯅꯠꯇꯦ ꯑꯩꯅ ꯆꯠꯀꯗꯧꯕ ꯇꯥꯏꯃꯤꯡꯗꯣ ꯍꯥꯏꯕꯅꯦ ꯑꯩ ꯑꯩꯒꯤ ꯊꯕꯛ ꯇꯥꯏꯃꯤꯡꯗꯣ ꯍꯥꯏꯕꯅꯦ ꯄꯨꯡ ꯃꯔꯤꯗ ꯑꯃꯨꯛ ꯆꯠꯀꯅꯦꯕ ꯑꯩꯗꯤ ꯄꯨꯡ ꯃꯔꯤ ꯌꯧꯗ꯭ꯔꯤꯉꯩꯗꯗꯤ ꯌꯥꯔꯦ ꯍꯥꯏꯕ ꯑꯩꯅ ꯍꯥꯏꯕꯗꯤ
ꯄꯨꯡ ꯃꯔꯤꯗ ꯂꯣꯏꯔꯗꯤ ꯄꯨꯡ ꯗꯤꯟꯅꯔ ꯆꯥꯕꯁꯦ ꯄꯨꯡ ꯃꯉꯥ ꯄꯨꯡ ꯇꯔꯨꯛ ꯑꯗꯨꯗꯤ ꯆꯞ ꯆꯥꯏꯌꯦꯕ
ꯑꯗꯨꯗꯤ ꯑꯩ ꯁꯨꯇꯤ ꯅꯨꯃꯤꯠꯇ ꯆꯠꯄ ꯌꯥꯏ
ꯍꯥ ꯑꯗꯨ ꯃꯇꯝꯗꯤ ꯅꯪ ꯁꯨꯇꯤ ꯑꯣꯏꯔꯦ
ꯎꯪ ꯑꯗꯨ ꯑꯣꯏꯔꯗꯤ ꯑꯩ ꯁꯨꯇꯤ ꯅꯨꯃꯤꯠꯇ ꯆꯠꯄ ꯌꯥꯏ ꯍꯥꯏꯕ
ꯅꯪ ꯅꯪ ꯅꯈꯣꯟꯗꯣ ꯐꯖꯅ ꯇꯥꯗꯤꯌꯦ
ꯎꯝ ꯇꯥꯕ꯭ꯔꯣ
ꯇꯥꯞ ꯑꯩ ꯈꯣꯟꯖꯦ ꯐꯖꯅ ꯇꯥꯕ꯭ꯔꯥ
ꯎꯝ ꯌꯥꯝ ꯁꯦꯡꯉꯦ ꯐꯖꯅ ꯁꯦꯡꯉꯦ ꯌꯥꯝ ꯁꯦꯡꯉꯦꯕ
ꯆꯞꯄꯦꯕ ꯅꯪꯒꯤ ꯈꯣꯟꯗꯣ ꯆꯞꯄꯦꯕ ꯇ꯭ꯔꯦꯛꯀꯤꯡ ꯆꯠꯂꯦꯕ ꯅꯪꯒꯤ ꯈꯣꯟꯗꯣ ꯇꯥꯔꯦ
ꯍꯧꯖꯤꯛꯇꯤ ꯌꯥꯔꯕꯣ
ꯇꯥꯏꯌꯦ ꯌꯥꯗ ꯗꯦ ꯅꯪ ꯅꯪ ꯀꯔꯤ ꯁꯤꯖꯤꯟ ꯑꯦꯌꯔꯄꯤꯁ ꯁꯤꯖꯤꯟꯅꯕ꯭ꯔꯥ
ꯎꯝ ꯑꯗꯨꯒꯨꯝꯕ ꯄꯥꯏꯗꯦ ꯑꯩ
ꯑꯣ ꯅꯪꯒꯤ ꯈꯣꯟꯗꯣ ꯆꯞꯄꯒ ꯂꯩꯕ
ꯎꯝ ꯎꯝ ꯑꯗꯨꯝ ꯍꯥꯏꯌꯣ ꯑꯩꯗꯤ ꯁꯦꯡꯅ ꯇꯥꯏꯌꯦ ꯅꯪꯒꯤꯗꯣ
ꯅꯪꯒꯤ ꯈꯣꯟꯗꯣ ꯇꯥꯗꯤ ꯇꯥꯏꯌꯦꯕꯀꯣ ꯑꯗꯣ ꯆꯞꯄꯒ ꯂꯩꯌꯦꯕ ꯑꯗꯣ ꯅꯪꯒꯤ ꯄꯨꯡ ꯃꯔꯤꯗ ꯂꯣꯏꯕꯗꯣ ꯄꯨꯡ ꯃꯔꯤꯗ ꯂꯣꯏꯔꯗꯤ ꯆꯞ ꯆꯥꯔꯦ ꯍꯥꯏꯕ ꯇꯥꯏꯃꯤꯡꯗꯣ
ꯎꯝ
ꯑꯗꯨ ꯅꯪ ꯂꯣꯏꯕ ꯃꯇꯝꯗꯣ ꯑꯩꯁꯨ ꯊꯣꯛꯂꯛꯑꯒꯦ ꯅꯪ ꯌꯨꯝ ꯍꯟꯗ꯭ꯔꯤꯀꯥꯟꯗ ꯑꯗꯨꯝ ꯆꯠꯂꯁꯨ ꯌꯥꯔꯦꯗꯅ
ꯏꯅꯦ ꯍꯣꯏꯅꯦ
ꯑꯗꯨ ꯑꯗꯨ ꯕꯖꯥꯔꯗ ꯑꯗꯨꯝ ꯏꯕꯥꯅꯤ ꯊꯦꯡꯅꯕ ꯌꯥꯔꯦ